ꯎ
ꯇꯥ ꯈ
ꯑ ꯇꯌꯦ ꯇꯥꯏꯌꯦ ꯀꯩꯅꯣ ꯅꯪ ꯐꯣꯟꯁꯦ ꯌꯥꯝ ꯈꯣꯡꯉꯤꯗ ꯁꯣꯟꯁꯦ ꯌꯥꯝ ꯈꯣꯡꯉꯦꯗ ꯎꯝ
ꯍꯥꯏꯔꯛꯑꯣ
ꯍꯧꯖꯤꯛꯀꯤꯗ ꯀꯩ ꯃꯇꯥꯡꯉꯅꯣ ꯑꯣ ꯌꯨꯝꯁꯥꯔꯣꯜꯒꯤ ꯃꯇꯥꯡ ꯅꯇ꯭ꯔꯥ ꯑꯗꯨ ꯀ ꯇ ꯇꯥꯏ ꯇꯥꯏ ꯇꯥꯏ ꯇꯥꯄ ꯍꯥꯏ ꯑꯣ ꯍꯧꯖꯤꯛ ꯀ ꯑꯗꯨ ꯃꯇꯥꯡꯗ ꯅꯠꯇꯣ ꯍꯧꯖꯤꯛ ꯋꯥꯔꯤ ꯁꯥꯟꯅꯈꯤꯕꯗ ꯎꯝ ꯑꯗꯨ ꯍꯣꯏ ꯁꯥꯅꯤꯡꯉꯤꯅꯁꯨ ꯁꯥꯕ ꯌꯥꯗꯦ ꯂꯥꯏꯒꯤꯀꯣ ꯃꯥꯒꯤ ꯑꯩꯈꯣꯏꯒꯤ ꯂꯩꯕꯥꯎꯒ ꯍꯥꯏꯇꯥꯔꯦꯅꯦꯀꯣ ꯑꯗꯨꯨꯝꯝꯕꯗꯨ ꯂꯧꯔꯒ ꯁꯤꯁꯤ ꯇꯧꯕ ꯈꯣꯠꯄ ꯍꯥꯏꯅ ꯂꯩ ꯑꯗꯨꯗ ꯑꯩꯈꯣꯏꯅ ꯉꯝꯗ꯭ꯔ ꯁꯨ ꯁꯤꯁꯦ ꯂꯥꯏꯔꯕ ꯃꯤꯗꯁꯨ ꯑꯗꯨꯝ ꯊꯣꯛꯄꯁꯨ ꯌꯥꯎꯋꯦꯕꯀꯣ ꯑꯦ ꯅꯪ ꯑꯁꯤ ꯑꯃ ꯇꯧꯊꯣꯛꯎ ꯑꯁꯤ ꯑꯃ ꯇꯧꯊꯑꯥꯟꯗ ꯅꯪ ꯑꯁꯤ ꯁꯤꯃ ꯉꯝꯃꯛꯀꯅꯤ ꯍꯥꯏꯒꯤ ꯑꯗꯨꯝ ꯑꯩꯈ ꯑꯩ ꯆꯣꯠꯗꯕ ꯃꯌꯥꯝ ꯑꯃ ꯂꯩ ꯍꯥꯏꯇꯥꯔꯦꯅꯦ ꯑꯆꯧꯕ ꯃꯆꯥ ꯈꯥꯏꯗꯣꯛꯄ ꯌꯥꯝ ꯂꯩ ꯑꯗꯣ ꯑꯗꯨꯝ ꯇꯧꯕ ꯌꯥꯏ ꯑꯗꯣ ꯑꯩꯈꯣꯏꯅ ꯁꯨꯝ ꯋꯥꯔꯤꯁꯤ ꯁꯨꯝ ꯇꯥꯕꯗꯗꯤ ꯍꯧꯖꯤꯛ ꯑꯟꯗ꯭ꯔꯣ ꯁꯦꯛꯃꯥꯏ ꯐꯌꯦꯡ ꯁꯤꯁꯤꯡꯁꯦ
ꯎꯝꯝ
ꯁꯤꯁꯤꯡꯁꯨ ꯑꯩꯈꯣꯏꯒ ꯑꯗꯨꯝ ꯌꯥꯝꯅ ꯅꯛꯄ ꯃꯔꯤ ꯑꯃ ꯂꯩ ꯍꯥꯏꯅ ꯄꯥꯎ ꯇꯥꯏ ꯁꯨꯝ ꯋꯥꯔꯤꯁꯤꯕꯨꯀꯣ ꯑꯩꯈꯣꯏꯒꯤ ꯂꯥꯏ ꯍꯔꯥꯎꯕꯗ ꯈꯪꯗꯦ ꯀꯩꯇ ꯈꯪꯗꯦ ꯑꯩꯈꯣꯏꯒꯤ ꯌꯦꯟꯕ ꯀꯠꯇꯅ ꯈꯣꯠꯇꯅꯀꯣ
ꯎꯝ ꯑꯩꯈꯣꯏꯒꯤ ꯀꯩꯅꯣꯗꯣ ꯈꯨꯨꯔꯥꯛ ꯂꯝꯇꯥꯏꯕ ꯍꯥꯏꯕꯀꯣ ꯑꯗꯣ ꯀꯨꯝꯝꯂꯥꯛ ꯂꯝꯇꯥꯏꯕ ꯍꯥꯏꯕꯅꯦꯕ ꯑꯁꯦꯡꯕꯗꯤ ꯑꯗꯨꯒꯤꯗ ꯀꯕꯨꯏꯁꯦ ꯀꯧ ꯂꯥꯛꯑꯦꯕ ꯃꯣꯏꯁꯦ ꯑꯩꯈꯣꯏꯅ ꯏꯟꯚꯥꯏꯠ ꯇꯧꯋꯦꯕꯀꯣ ꯃꯣꯏꯅ ꯌꯦꯟ ꯄꯨꯔꯛꯑꯦꯕ ꯑꯗꯣ ꯄꯨꯟꯅ ꯊꯣꯡꯉ ꯆꯥꯃꯤꯟꯅꯕ
ꯀꯩꯅꯣ ꯀꯕꯨꯏ ꯀꯧꯕꯁꯦ ꯍꯥꯟꯅꯗꯒꯤ ꯑꯗꯨꯝ ꯀꯧꯔꯛꯄ꯭ꯔꯥ ꯅꯠꯇ꯭ꯔꯒꯅ ꯑꯍꯟꯗ ꯀꯨꯏꯗ꯭ꯔꯤꯕ꯭ꯔꯥ ꯁꯤ ꯋꯥꯔꯤꯁꯤꯁꯦ
ꯀꯨꯏꯔꯦ ꯍꯥꯟꯅꯗꯒꯤ ꯑꯩ ꯀꯧꯔꯦ
ꯎꯝ ꯑꯗꯣ ꯃꯃꯥꯡꯗ ꯑꯩꯅ ꯑꯩꯅ ꯑꯃꯁꯨ ꯊꯦꯡꯅꯑꯕꯀꯣ ꯀ ꯀꯕꯨꯏꯒꯤ ꯀꯌꯥ ꯁꯃꯔꯤꯒꯤ ꯀ ꯀꯌꯥ ꯃꯤꯁꯤꯡꯅꯦꯅ ꯑꯍꯟꯅꯦ ꯃꯥꯏꯕ ꯁꯥꯕꯅꯦ ꯑꯗꯨꯝ ꯈꯔ ꯂꯥꯛꯑꯒ ꯈꯣꯠꯂꯒ ꯇꯧꯈꯤꯕꯁꯨ ꯑꯩ ꯊꯦꯡꯅꯈꯤ ꯍꯥꯏꯇꯥꯔꯦꯅꯦ
ꯎꯝ ꯑꯩꯈꯣꯏꯒꯤ ꯑꯩ ꯍꯥꯏꯔꯛꯀꯦꯕꯀꯣ ꯑꯩꯈꯣꯏ ꯈꯨꯟꯒ ꯊꯪꯅꯕꯗ ꯑꯩꯈꯣꯏꯒꯤ ꯂꯝꯕꯤ ꯑꯗꯨꯒꯤꯗ ꯆꯤꯡ ꯂꯩꯔꯒ ꯂꯩꯗꯅ ꯀꯣꯂꯕꯨꯛꯦ ꯀ ꯑꯗꯨꯗꯣ ꯀꯕꯨꯏ ꯀꯕꯨꯏ ꯂꯝꯕꯤ ꯍꯥꯏꯅ ꯍꯥꯏꯅꯔꯝꯃꯦ ꯍꯥꯏꯌꯦꯕ ꯊꯥꯏꯅꯗꯤ ꯑꯗꯨ ꯃꯊꯛꯇ ꯂꯩꯕꯁꯤꯡꯗꯣ ꯈ꯭ꯔꯤꯁꯇꯌꯥꯦꯟ ꯆꯠꯈꯤꯕꯗꯩ ꯂꯥꯛꯈꯤꯗ꯭ꯔꯕ ꯂꯥꯛꯈꯤꯗ꯭ꯔꯕ ꯃꯤꯟꯁ ꯍꯧꯖꯤꯛꯀꯤ ꯐꯪꯁꯟꯗꯨꯗ ꯍꯧꯖꯤꯛꯀꯤ ꯊꯧꯔꯝꯗꯨꯗ ꯂꯥꯛꯈꯤꯗ꯭ꯔꯕ ꯑꯗꯨꯗꯨꯒꯤ ꯑꯇꯣꯞꯄ ꯍꯥꯏꯗꯤ ꯁꯤ ꯈꯧꯄꯨꯝꯗꯩ ꯀꯧꯋꯦ ꯂꯥꯡꯊꯕꯥꯜ ꯈꯧꯄꯨꯝꯗꯣ ꯑꯗꯨꯗꯩ ꯀꯧꯋꯦ ꯃꯣꯏꯗꯤ ꯈ꯭ꯔꯤꯁꯇꯌꯥꯦꯟ ꯆꯠꯇꯦꯗꯅ
ꯍꯣꯏ ꯑꯗꯣ ꯁꯨꯃꯥꯏꯅ ꯇꯧꯋꯦꯕꯀꯣ ꯍꯧꯖꯤꯛꯁꯦ ꯅꯉꯣꯟꯗ ꯑꯩꯅ ꯀ꯭ꯂꯥꯔꯤꯐꯤꯀꯦꯁꯟ ꯑꯃ ꯄꯤꯒꯦꯕꯀꯣ ꯅꯪ ꯊꯧꯕꯥꯜ ꯈꯧꯄꯨꯝꯗꯒꯤ ꯑꯗꯨꯅꯦ ꯑꯩꯅ ꯍꯧꯖꯤꯛ ꯋꯥꯔꯤ ꯂꯥꯛꯇꯣꯏꯁꯦ ꯅꯪ ꯊꯕꯥꯜ ꯈꯨꯄꯨꯝꯗꯨꯒꯤ ꯃꯤ ꯃꯁꯥ ꯑꯅꯣꯏꯕ ꯅꯨꯄꯥ ꯑꯃ ꯂꯥꯛꯑꯝꯒꯅꯤ
ꯈꯪꯉꯦ ꯈꯪꯉꯦ ꯍꯣꯏ ꯍꯣꯏ ꯇꯦꯝꯄꯜ ꯕꯣꯔꯠꯇ ꯂꯩꯕꯗꯣ
ꯑꯗꯨ ꯇꯦꯝꯕꯜ ꯕꯣꯔꯠꯇ ꯂꯩꯕꯗꯣ ꯑꯗꯣ ꯃꯥꯁꯤ ꯅꯣꯏ ꯅꯣꯏꯒꯤ ꯋꯥꯈꯜꯂꯣꯟꯗ ꯍꯥꯏꯇꯥꯔꯦꯅꯦꯀꯣ ꯅꯣꯏꯒꯤ ꯋꯥꯈꯜꯂꯣꯟꯗ ꯅꯣꯏꯅ ꯃꯥ ꯂꯥꯛꯑꯒ ꯇꯧꯔꯤꯕꯗꯨ ꯆꯨꯝꯃꯦꯅ ꯈꯟꯕ꯭ꯔꯥ ꯅꯠꯇ꯭ꯔꯒ ꯀꯔꯤ ꯋꯥꯈꯟ ꯀꯔꯤ ꯂꯩꯒꯤꯅꯣꯅꯣ ꯅꯣꯏꯒꯤ ꯋꯥꯈꯟꯗ
ꯑꯗꯨꯗꯤ ꯑꯩꯈꯣꯏꯗꯤ ꯀꯩꯝꯇ ꯍꯥꯏꯗꯤ ꯑꯗꯨꯒꯤꯗꯤ ꯀꯩꯝꯇ ꯈꯜꯂꯨꯕ ꯈꯪꯉꯨꯕꯗꯤ ꯂꯩꯇ꯭ꯔꯦꯕꯀꯣ ꯁꯨꯝ ꯑꯍꯟꯈꯩꯅ ꯇꯧꯕꯗꯣ ꯑꯗꯨ ꯑꯗꯨꯒꯤ ꯁꯨꯝ ꯍꯥꯏꯕꯅꯤꯗ ꯑꯥ ꯑꯗꯣ ꯀꯣꯟꯅ ꯁꯥꯟꯅꯖꯩ ꯑꯗꯨꯒꯨꯝꯕꯗꯤ
ꯎꯝ ꯁꯤꯒꯤ ꯄꯣꯠꯁꯤ ꯌꯥꯝ ꯁꯤꯒꯤ ꯃꯅꯨꯡꯒꯤ ꯋꯥꯔꯤꯁꯨ ꯈꯔ ꯂꯩꯌꯦꯕ ꯑꯩ ꯑꯗꯨꯒꯤꯁꯨ ꯋꯥꯔꯤ ꯁꯥꯒꯦꯅ ꯈꯟꯕ ꯈꯜꯂꯛꯏꯁꯦ ꯀꯨꯏꯔꯕꯅꯦ ꯍꯥꯏꯗꯤ ꯀꯩꯒꯤꯅꯣ ꯍꯥꯏꯀꯥꯟꯗ ꯑꯩꯅ ꯄꯥꯏꯔꯤꯕ ꯑꯩꯅ ꯇꯧꯔꯤꯕ ꯊꯕꯛꯁꯤ ꯑꯥꯔꯠ ꯑꯦꯟ ꯀꯜꯆꯔꯒꯤ ꯃꯔꯝꯅꯤꯅꯀꯣ ꯑꯗꯨꯝ ꯈꯔ ꯌꯥꯝꯅ ꯂꯩ ꯍꯥꯏꯇꯥꯔꯦꯅꯦ
ꯎꯝ
ꯑꯩꯈꯣꯏꯒꯤꯁꯨ ꯍꯧꯖꯤꯛ ꯑꯩꯈꯣꯏꯒꯤꯗꯤ ꯑꯇꯩ ꯂꯥꯏꯅꯤꯡ ꯆꯠꯇꯕꯅꯤꯅ ꯏꯁꯥꯒꯤ ꯍꯧꯔꯛꯐꯝꯒꯤ ꯗ ꯂꯩꯕ ꯂꯥꯏꯅꯤꯡꯁꯤꯁꯨꯨꯝ ꯆꯠꯄꯅꯤꯅ ꯀꯩ ꯍꯥꯏꯇꯥꯔꯦ ꯑꯗꯨꯝ ꯃꯥꯒꯤ ꯙꯨꯁ ꯑꯦꯟ ꯇꯣꯟꯁ
ꯎ
ꯑꯗꯨꯒꯨꯝꯕꯁꯨ ꯃꯌꯥꯝ ꯑꯃ ꯂꯩ ꯑꯗꯨꯗ ꯍꯧꯖꯤꯛꯀꯤ ꯍꯥꯏꯔꯤꯕ ꯅꯪꯅ ꯍꯥꯏꯕꯗ ꯅꯍ ꯈꯧꯄꯨꯝꯒꯤꯗꯣ
ꯎꯝ
ꯑꯗꯨꯒꯤꯗ ꯑꯗꯨꯏꯗꯁꯨ ꯑꯩꯈꯣꯏꯒꯤ ꯏꯟꯗꯤꯖꯤꯅ꯭ꯁ ꯆꯠꯄ ꯌꯥꯎꯋꯤ ꯆꯠꯇꯕ ꯑꯃꯨꯛ ꯌꯥꯎꯋꯦꯕꯀ ꯃꯤ ꯈꯔ ꯆꯠꯄ ꯌꯥꯎꯅꯤ ꯆꯠꯇꯕ ꯌꯥꯎꯅꯤ ꯑꯗꯨꯏꯗꯨ ꯃꯔꯛꯇꯨꯗ ꯑꯃꯨꯛ ꯃꯌꯥꯝꯅ ꯄꯨꯟꯅ ꯌꯥꯅꯈꯤ ꯌꯥꯅꯔꯒ ꯆꯠꯈꯤꯕ ꯂꯥꯏꯅꯤꯡꯡꯁꯦ ꯍꯥꯏꯗꯤ ꯂꯥꯏ ꯑꯃ ꯂꯩꯇꯥꯥꯔꯗꯤ ꯃꯃꯤꯡ ꯑꯃꯗꯤ ꯂꯩꯇ ꯇꯕ ꯌꯥꯗꯦꯗꯅꯀꯣ ꯑꯗꯨ ꯃꯤ ꯃꯌꯥꯝꯅ ꯌꯥꯅꯈꯤꯕ ꯃꯅꯨꯡꯗ ꯍ ꯃꯤ ꯍꯥꯏꯁꯤ ꯑꯗꯨ ꯐꯔꯛ ꯇꯥꯕ ꯈꯔꯗꯤ ꯑꯗꯨꯝ ꯌꯥꯎꯔꯛꯀꯅꯤꯗꯅ ꯑꯗꯨꯅ ꯐꯔꯛ ꯇꯥꯕ ꯀꯥꯡꯕꯨꯁꯤꯡꯁꯤꯒꯤ ꯃꯔꯛ ꯌꯥꯎꯕ ꯃꯤꯁꯨ ꯑꯗꯨꯝ ꯌꯥꯎꯋꯦꯕ ꯍꯥꯏꯇꯥꯔꯦ
ꯎꯝ
ꯑꯗꯨꯒꯨꯝꯕꯗꯣ ꯂꯩꯕꯅꯤꯅ ꯑꯗꯨꯒꯤ ꯄꯣꯠꯇꯣ ꯑꯗꯨꯒꯤꯅꯤꯅꯦ ꯑ ꯅꯪꯉꯣꯟꯗ ꯍꯥꯏꯔꯛꯏ ꯃꯌꯥꯝꯁꯦ
ꯍꯣ ꯍꯣ ꯍꯣꯏ ꯈꯪꯉꯦ ꯈꯪꯉꯦ ꯑꯗꯣ ꯁꯤꯗꯗꯤ
ꯎꯝ ꯑꯗꯨꯟꯅ ꯀꯔꯤꯁꯤ ꯌꯥꯝ ꯂꯩꯦ ꯂꯩꯈ꯭ꯔꯦ ꯍꯥꯏꯇꯥꯔꯦ
ꯌꯥꯝ ꯂꯩꯔꯦ ꯎꯝ ꯑꯩ ꯏꯟꯇꯔꯦꯁꯇꯤꯡ ꯌꯥꯝ ꯑꯣꯏ ꯅꯪ ꯋꯥꯔꯤ ꯁꯥꯟꯅꯕꯁꯦꯝ
ꯑꯩꯁꯨ ꯍꯥꯏꯉꯕꯨꯗꯤ ꯌꯥꯝ ꯂꯩꯕ ꯍꯥꯏꯗꯤ ꯑꯩꯁꯦ ꯑꯥꯔꯠ ꯑꯦꯟ ꯀꯜꯆꯔꯗꯁꯨ ꯑꯗꯨꯝ ꯄꯥꯏꯔꯛꯄꯅꯤꯅꯀꯣ
ꯍꯣꯏ ꯅꯨꯡꯉꯥꯏꯌꯦꯦ ꯑꯗꯣ ꯑꯩꯁꯨ ꯑꯩꯈꯣꯏꯁꯨ ꯑꯗꯨ ꯄꯥꯝꯃꯤꯗꯅ
ꯎꯝ ꯑꯗꯨ ꯅ ꯅꯪ ꯃꯅꯤꯄꯨꯔꯤꯒꯤ ꯂꯧꯔꯦ ꯍꯥꯏꯗꯨꯗ ꯑꯩ ꯑꯗꯨꯝ ꯈꯪꯈ꯭ꯔꯦꯕ ꯑꯣ
ꯍꯣꯏ ꯍꯥꯏꯗꯤ ꯋꯥꯔꯤꯗꯣ ꯑꯗꯨꯝ ꯑꯇꯣꯞꯄ ꯋꯥꯔꯤ ꯅꯠꯇ꯭ꯔꯁꯨ ꯅꯨꯡꯊꯪ ꯅꯨꯡꯊꯤꯟꯗ ꯁꯪꯕ꯭ꯔꯥ ꯎ
ꯅꯨꯡꯊꯤꯟꯗ ꯁꯪꯕ ꯍꯥꯏꯁꯦ ꯑꯩꯁꯦ ꯀꯩꯅꯣꯁꯨ ꯇꯧꯕ ꯍꯥꯏꯇꯥꯔꯦꯅꯦ ꯑꯩꯅ ꯇꯧꯔꯤꯕ ꯊꯕꯛꯁꯤ ꯇꯣꯂꯣꯞ ꯆꯥꯕ ꯊꯕꯛꯇꯤ ꯅꯠꯇꯦꯕꯀꯣ ꯑꯩꯅ ꯆꯠꯂꯤꯕ ꯊꯕꯛꯁꯤ ꯍꯥꯏꯗꯤ ꯑꯣꯔꯒꯅꯥꯏꯖꯦꯁꯟꯒꯤ ꯊꯕꯛ ꯇꯧꯕ ꯍꯥꯏꯁꯤꯗꯂꯞ ꯄꯩꯁꯥ ꯐꯪꯕ ꯅꯠꯇꯦꯕ ꯑꯗꯨꯝ ꯀꯠꯊꯣꯛꯑꯒ ꯆꯠꯂꯤ ꯤꯡꯅꯦꯕ ꯁꯤ ꯃꯔꯛꯇ ꯑꯩ ꯉꯁꯥꯏ ꯍꯥꯏꯈꯤꯕꯗꯣ ꯑꯩꯈꯣꯏꯒꯤ ꯂꯥꯏ ꯍꯔꯥꯎꯕ ꯀꯣꯇꯪ ꯁꯨꯝ ꯁꯦꯔꯥꯟꯅꯅ ꯇꯧꯔꯛꯄ ꯎꯃꯤꯌꯥꯝꯝꯁꯦ ꯁꯤꯁ ꯑꯗꯨꯝ ꯀꯧꯈꯠꯂꯒ ꯁꯦꯡꯗꯣꯛꯃꯤꯟꯅꯕ ꯋꯥꯔꯤ ꯁꯥꯗꯣꯛ ꯋꯥꯔꯤ ꯑꯦꯛꯁꯄ꯭ꯂꯦꯅꯦꯁꯟ ꯃꯁꯤ ꯃꯌꯥꯝ ꯇꯧꯕꯁꯦ ꯁꯤ ꯇꯧꯕꯅꯤꯅ ꯃꯇꯝꯁꯦ ꯑꯗꯨꯝ ꯍꯣꯏ ꯐ꯭ꯔꯤ ꯑꯣꯏꯕ ꯃꯇꯝꯁꯨ ꯌꯥꯎꯏꯤꯀꯣ ꯑꯗꯨꯒ ꯐ꯭ꯔꯤ ꯑꯣꯏꯗꯕ ꯑꯗꯨꯝ ꯍꯧ ꯀ ꯅ ꯑꯗꯨꯝ ꯐ꯭ꯔꯤ ꯑꯣꯏꯕ ꯑꯣꯏꯗꯕ ꯑꯗꯨꯝ ꯍꯧꯗꯣꯛꯅꯔꯒ ꯀꯣ ꯑꯦ ꯑꯩ ꯁ꯭ꯋꯥꯏꯐꯥꯎꯗ ꯉꯁꯤꯗꯤ ꯁꯤꯐꯥꯎ ꯑꯗꯨꯝ ꯐ꯭ꯔꯤ ꯑꯣꯏꯕ ꯌꯥꯏ ꯈꯣꯠꯄ ꯌꯥꯏ ꯑꯗꯨꯝ ꯍꯥꯏꯅꯔꯒ ꯑꯗꯨꯝ ꯇꯧꯕ ꯌꯥꯔꯅꯤꯗꯅ ꯉ ꯑꯁꯤꯗꯩꯗꯤ ꯈꯪꯉꯕꯅꯤꯅ
ꯑꯁꯤ ꯑꯩꯒꯤꯁꯨ ꯈꯧꯄꯨꯝꯗ ꯏꯃꯥꯟꯅꯕ ꯑꯃ ꯂꯩꯀꯣ
ꯎ ꯅ ꯀꯣꯦ
ꯀꯅ ꯍꯥꯏꯒꯦ
ꯑꯉꯥꯡ ꯑꯉꯥꯡ
ꯑꯉꯥꯡꯅꯦ ꯑꯉꯥꯡꯅꯦ ꯃꯥꯁꯇꯔ ꯇꯧꯃꯤꯟꯅꯕ ꯃꯣꯏꯁꯨ ꯈ꯭ꯔꯤꯁꯇꯦꯟ ꯆꯠꯇꯦ
ꯑꯣ ꯑꯣ ꯑꯗꯨ ꯑꯗꯨꯗꯤ ꯑꯩ ꯈꯪꯕ ꯌꯥꯏ ꯑꯉꯥꯡꯁꯤꯡ ꯑꯣꯏꯔꯒꯗꯤ
ꯎ ꯈꯪꯉꯝꯕꯁꯨ ꯌꯥꯏ
ꯎꯝ ꯍꯧꯖꯤꯛ ꯑꯩꯈꯣꯏ ꯍꯧꯖꯤꯛ ꯑꯩ ꯑꯗꯨꯝ ꯑꯁ ꯋꯥꯔꯤꯁꯦ ꯑꯩꯁ ꯀꯣ ꯀꯩ ꯍꯥꯏꯇꯥꯔꯦ ꯁꯤ ꯍꯥꯏ ꯀꯩꯅꯣꯝꯅ ꯁꯨꯝ ꯄꯜꯂꯒ ꯂꯩꯔꯦꯕ ꯎꯝ
ꯃꯥꯁꯦ ꯂꯥꯛꯑꯣ ꯍꯥꯏꯅ ꯀꯧꯕꯅꯦ ꯍꯥꯏꯗꯤ ꯃꯥꯁꯨ ꯔꯤꯁꯔꯁ ꯇꯧꯅꯤꯡꯉꯥꯏꯒꯤ
ꯎꯝ ꯑꯗꯣ ꯑꯩꯅ ꯔꯤꯁꯔꯁ ꯍꯥꯏꯔꯒ ꯑꯩꯅ ꯁꯨꯝ ꯇꯥꯕꯗ ꯑꯩꯈꯣꯏꯒꯤ ꯍꯧꯖꯤꯛꯁꯦ ꯄꯣꯁ ꯑꯦꯝ ꯌꯨꯗ ꯈꯪꯗꯦ ꯀꯩꯀ ꯈꯒ ꯔꯤꯁꯔꯁ ꯇꯧꯕꯁꯤꯡꯁꯦ ꯃꯣꯏꯒꯤ ꯂꯥꯏꯕ꯭ꯔꯦꯔꯤꯒꯤ ꯄ꯭ꯂꯦꯠꯐꯣꯝ ꯑꯃ ꯂꯩ ꯍꯥꯏ ꯃꯣꯏ ꯁꯨꯝ ꯄꯨ ꯄꯨꯂꯞ ꯄꯨꯂ ꯄꯨꯂ ꯁꯞꯖꯦꯛ ꯁꯞꯖꯦꯛꯛꯇꯨ ꯍꯥꯏꯇꯥꯔꯦꯅꯦꯀꯣꯝ ꯔꯤꯁꯔꯁ ꯇꯧꯃꯤꯟꯅꯕ ꯈꯣꯠꯃꯤꯟꯅꯕ ꯑꯗꯨꯝ ꯈꯔ ꯂꯩꯌꯦꯅ ꯄꯥꯎ ꯇꯥꯏ ꯁꯨꯝꯕ ꯂꯥꯛꯝꯕꯗꯤ ꯈꯪꯗ꯭ꯔꯦ ꯁꯨꯃꯥꯏꯅ ꯑꯩꯈꯣꯏꯁꯦ ꯑꯩꯁꯦ ꯁꯨꯃꯥꯏꯅ ꯇꯧꯋꯦꯕ ꯑꯗꯨꯝ ꯑꯣꯖꯥꯁꯦ ꯑꯗꯨꯝ ꯂꯣꯏꯅꯒꯟꯕ ꯍꯥꯏꯇꯥꯔꯦꯅꯦ ꯀꯣꯂꯦꯖꯄꯨ ꯑꯣꯏ ꯀꯣꯂꯦꯖꯇ ꯑꯣꯖꯥꯗꯤ ꯑꯗꯨꯝ ꯈꯔꯗꯤ ꯑꯗꯨꯝ ꯅꯞꯄꯅꯤ ꯑꯗꯨꯝ ꯑꯗꯨꯃ ꯑꯗꯨꯒꯨꯝꯕꯁꯨ ꯑꯗꯨꯝ ꯑꯣꯏꯒꯜꯂꯦꯕ ꯑꯩꯁꯦꯀꯣ ꯑꯗꯨꯃꯥꯏꯅ ꯇꯧꯕꯅꯤꯅ ꯑꯗꯨꯝ ꯈꯪꯈꯤ ꯃꯤ ꯅꯨꯡꯁꯤꯕꯤꯕ ꯍꯥꯏꯒꯗ꯭ꯔꯥ ꯍꯥꯏꯐꯝ ꯈꯪꯗ꯭ꯔꯦ ꯑꯕ ꯍꯥꯟꯅꯁ ꯑꯩꯁꯨ ꯍꯥꯏ ꯁ꯭ꯀꯨꯜꯗꯒꯤ ꯍꯧꯅ ꯆꯍꯤ ꯍꯧꯖꯤꯛ ꯐꯥꯎ ꯍꯥꯏꯇꯥꯔꯦꯅꯦ ꯑꯗꯨꯝ ꯑꯌꯥꯝꯕꯁꯤ ꯑꯗꯨꯝ ꯃꯩꯇꯩꯅ ꯑꯌꯥꯝꯕꯅꯦꯕ ꯑꯩꯒꯤ ꯃꯔ ꯃꯔꯨꯞ ꯃꯄꯥꯡꯁꯤꯡꯁꯦ ꯣ ꯑꯗꯨ ꯌꯥꯝ ꯅꯤꯅ ꯑꯗꯨꯝ ꯑꯩꯈꯣꯏꯒꯤ ꯃꯩꯇꯩꯒꯤ ꯑꯣꯏꯔꯁꯨ ꯑꯩꯈꯣꯏꯒꯤ ꯏꯃꯥ ꯂꯣꯟꯁꯦ ꯑꯗꯨꯝ ꯀꯩ ꯍꯥꯏꯇꯥꯔꯦ ꯑꯗꯨꯨꯝ ꯈꯔ ꯃꯅꯨꯡ ꯃꯄꯥꯟꯒꯤꯀꯣ ꯋꯥꯔꯤ ꯂꯩꯗꯅ ꯋꯥ ꯂꯩꯗꯅ ꯑꯗꯨꯝ ꯈꯔꯕꯨꯗꯤ ꯑꯗꯨꯝ ꯒ꯭ꯌꯥꯟ ꯇꯥꯏꯌꯦ ꯑꯩꯈꯣꯏꯁꯨ ꯑꯗꯨꯏꯁꯨ ꯃꯔꯛꯇ ꯍꯧꯖꯤꯛ ꯏꯃꯥꯟꯅꯕꯁꯤꯡꯁꯤꯁꯨ ꯑꯩꯈꯣꯏꯒꯤ ꯂꯥꯏ ꯍꯔꯥꯎꯕꯗꯅꯤ ꯈꯪꯗꯦ ꯀꯩꯗꯅꯤ ꯈꯪꯗꯦ ꯑꯗꯨꯝ ꯔꯤꯁꯥꯔꯁ ꯇꯧꯕ ꯈꯣꯠꯄ ꯃꯌꯥꯝ ꯑꯃ ꯂꯩꯌꯦꯕꯀꯣ ꯑꯗꯨꯅ ꯋꯥꯔꯤ ꯑꯗꯨꯗ ꯅꯠꯇꯦꯗ ꯑꯩꯈꯣꯏ ꯏꯆꯟꯅꯨꯄꯤꯁꯤꯡ ꯍꯥꯏ ꯀꯔꯤꯅꯦ ꯑꯩꯈꯣꯏ ꯑꯉꯥꯡꯁꯤꯡ
ꯄꯥꯎꯗꯣ ꯂꯣꯏ ꯈꯪꯅꯔꯗꯤ ꯂꯣꯏ ꯈꯪꯅꯒꯗꯕ ꯉꯥꯛꯇꯅꯤ ꯍꯥꯏꯗꯤ ꯁꯤ ꯁꯤ ꯁꯤ ꯁꯤ
ꯍꯧꯖꯤꯛ ꯏꯆꯟꯅꯨꯄꯤꯁꯤꯡꯁꯨ ꯑꯥꯔꯠ ꯑꯦꯟ ꯀꯜꯆꯔ ꯃꯅꯤꯄꯨꯔ ꯌꯨꯅꯤꯚꯔꯁꯤꯇꯤꯒꯤꯗ ꯑꯗꯨꯝ ꯇꯧꯔꯤꯕꯅꯤ ꯑꯥꯔꯠ ꯑꯦꯟ ꯀꯜꯆꯔꯒꯤ ꯖꯒꯣꯏꯒꯤ ꯂꯝꯗ ꯏꯁꯩꯒꯤ ꯂꯝꯗ
ꯎꯝ ꯎꯝ
ꯈꯪꯗꯦ ꯑꯃꯔꯣꯝꯗꯗꯤ ꯑꯗꯨꯝ ꯌꯥꯝ ꯅꯨꯡꯉꯥꯏ ꯑꯗꯨ ꯃꯔꯛ ꯃꯔꯛꯇꯗꯤ ꯀꯣꯛ ꯁꯥꯕꯁꯨ ꯑꯗꯨꯨꯝ ꯌꯥꯎꯏꯤ
ꯍꯣꯏ ꯃꯥꯅꯦ
ꯅꯣꯏꯒꯤ ꯍꯧꯖꯤꯛꯀꯤ ꯀꯔꯤꯁ ꯎꯝ
ꯎꯝ
ꯅꯍꯥꯟ ꯑꯃ ꯃꯌꯥꯝ ꯀꯣꯏꯔ ꯐꯐꯝ ꯑꯃ ꯂꯩꯗꯥꯏꯅꯦ
ꯀꯔꯣ
ꯀꯔꯤ ꯃꯃꯤꯡ ꯑꯟꯗ꯭ꯔꯣꯒꯤ ꯀꯩꯅꯣꯝ ꯍꯥꯏꯕ ꯀꯔꯤ ꯄꯥꯛꯈ ꯀꯩꯅꯣꯝ ꯍꯥꯏꯕꯅꯤ
ꯍꯣꯏꯅꯦ ꯍꯣꯏꯅꯦ ꯁꯟꯊ
ꯌꯨꯝꯊꯩ ꯄꯥ ꯍꯥꯏꯕ꯭ꯔꯥ ꯆꯨꯝꯕ꯭ꯔꯗꯣ ꯂꯩꯒ ꯌꯥꯝ ꯁꯥꯠꯇꯅ ꯈꯣꯠꯇꯅ ꯑꯗꯨ ꯇꯧꯕꯗꯣ
ꯎꯝ ꯆꯦꯔꯤ ꯕ꯭ꯂꯣꯖꯝ ꯇꯧꯕꯗꯣ ꯎꯝ ꯍꯝ
ꯎ ꯑꯗꯨꯁꯨ ꯆꯠꯁꯤꯔ ꯈꯜꯂꯝꯃꯅꯤ ꯆꯠꯇ꯭ꯔꯦ ꯑꯗꯨꯝ ꯇꯨꯦ
ꯑ
ꯑ ꯍ ꯋꯥ ꯌꯦ ꯐꯔꯦ ꯑꯗꯣ ꯑꯩꯁꯦꯁꯨ ꯑꯗꯨꯝ ꯉꯥꯏꯍꯥꯛ ꯀꯩꯅꯣ ꯇꯧꯕꯈꯤ ꯊꯕꯛꯇꯄꯇꯪ ꯊꯣꯛꯎꯈꯤ ꯑꯃꯨꯛꯀꯣ ꯑꯗꯨꯒ ꯑꯃꯨꯛ ꯑꯃꯨꯛꯁꯨ ꯐꯥꯎꯅꯁꯤ ꯑꯗꯨꯝ ꯋꯥꯔꯤꯁꯦ ꯇꯣꯄꯤꯛꯁꯦ ꯑꯗꯨꯝ ꯂꯩꯔꯕꯅꯤꯅ ꯑꯩꯅ ꯈꯪꯅꯤꯡꯕ ꯁ ꯃꯌꯥꯝ ꯑꯃ ꯂꯩꯔꯤ
ꯎꯝ
ꯈꯪꯅꯤꯡꯕ ꯃꯤ ꯀꯔꯪꯒꯤꯁꯨ ꯈꯪꯅꯤꯡꯕ ꯂꯩꯔꯝꯒꯅꯤ
ꯂꯩ ꯂꯩ ꯂꯩ
ꯍꯣꯏ ꯍꯣꯏ ꯑꯗꯨꯥꯏꯅ ꯑꯗꯨꯝ ꯄꯥꯎ ꯐꯥꯎꯅꯖꯩ ꯍꯥꯏꯇꯥꯔꯦꯅꯦ ꯎꯝ ꯐꯔꯦ ꯐꯔꯦ ꯑꯃꯨꯛ ꯐꯣꯡꯅꯁꯤꯀꯣ ꯍꯌꯦꯡ ꯑꯣꯏꯔꯁꯨ ꯍ